ꯇꯥꯕ꯭ꯔꯣ ꯑꯣ ꯀꯔꯤ ꯀꯨꯨꯝꯍꯥꯏ ꯏꯗ꯭ꯔꯣ
ꯍꯥꯥ
ꯀꯔꯤ ꯀꯨꯝꯍꯩꯗ꯭ꯔꯣꯕ
ꯈ꯭ꯔꯤꯁꯃꯥꯁꯅꯤ
ꯑꯣ ꯑꯩ ꯂꯩꯇꯕꯒꯤꯔꯥꯛ ꯑꯩ ꯈꯪꯗ꯭ꯔꯦꯅꯦ
ꯂꯩꯔꯝꯒꯅꯤꯗ ꯀꯥꯎꯔꯦ ꯑꯩꯁꯨ ꯅꯪ ꯂꯩꯕꯒꯨꯝ ꯇꯧꯋꯦ ꯂꯧ ꯆꯠꯕꯤꯒꯦ ꯂꯝꯕꯤ ꯀꯩꯅꯣꯝꯇꯪ ꯄꯨꯔꯛꯑꯦ ꯍꯥꯏꯕꯗꯣ
ꯂꯣꯏꯔꯦꯍꯦ ꯂꯣꯏꯔꯦ ꯂꯧ ꯆꯠꯄꯒꯤ ꯐꯤꯔꯣꯜ ꯉꯥꯛꯇ ꯄꯨꯔꯛꯄ ꯑꯗꯨꯒꯨꯝꯕ ꯉꯥꯛꯇ ꯄꯔꯛꯄ
ꯑꯥ
ꯈꯪꯕꯒꯨꯝꯗꯤ ꯇꯧꯕ ꯑꯣ ꯀꯥꯎꯈ꯭ꯔꯕ ꯑꯩꯗ
ꯎꯝ
ꯈꯪꯗꯅꯤꯁ
ꯃꯥꯒꯤ ꯂꯩꯁꯥꯕꯤꯒ ꯆꯄ꯭ꯔꯣ ꯃꯥꯗꯣ ꯑꯗꯨꯟ ꯃꯦ ꯇ
ꯍꯣꯏ ꯁꯥꯕꯤꯒ ꯆꯠꯂꯦ ꯑꯗꯨꯒ ꯑꯩꯈꯣꯏ ꯆ ꯇꯥꯏꯅꯦ
ꯑꯩꯈꯣꯏꯁꯨ ꯆꯠꯄ꯭ꯔꯥ
ꯑꯗꯨ ꯃꯇꯝꯗꯣ ꯑꯩꯗꯣ ꯀꯩꯅꯣꯝꯗ ꯂꯩꯌꯣꯏ ꯃꯥꯜꯂꯦꯕꯣ
ꯑ ꯑꯗꯨ ꯂꯩꯔꯪꯅꯤ ꯅꯪ ꯀꯣꯂꯦꯁ ꯀꯔꯪꯅꯤ
ꯎꯝ ꯑꯗꯨꯒꯤ ꯅꯣꯏ ꯃꯣꯏꯗꯣ ꯀꯩꯅꯣꯝ ꯇꯧꯅꯤꯡꯉꯥꯏ ꯂꯥꯛꯄꯅꯦꯕꯀꯣ ꯈ꯭ꯔꯤꯁꯃꯥꯁ ꯃꯇꯝꯗ ꯑ
ꯑ ꯑꯣ ꯑꯣ ꯑꯣ ꯐꯗꯔ ꯂꯅꯉꯥꯏ ꯂꯥꯛ
ꯑꯥ ꯑꯥ ꯑꯥ ꯑꯗꯨ ꯃꯥ ꯂꯩꯕ ꯆꯞꯅꯦꯕ ꯂꯩꯁꯥꯕꯤꯗꯨꯒ
ꯑ ꯑꯥ ꯍꯣꯡꯕ ꯐꯖꯠꯇꯕ ꯂꯩꯔꯝꯒꯅꯤꯅ ꯄꯥꯟ ꯊꯣꯛꯣꯛꯄ ꯌꯥꯗꯕ ꯉꯥꯛꯇ ꯁꯣꯏꯗ꯭ꯔꯦ ꯅꯨꯄꯥꯒꯤꯗꯤ ꯈꯔ ꯇꯥꯡꯕꯅꯦꯍꯦ
ꯎꯝ
ꯅꯨꯄꯥꯈꯣꯏꯒꯤꯗꯤ ꯈꯔ ꯗꯨꯀꯥꯟ ꯑꯆꯧ ꯑꯆꯧꯕꯗꯨꯒꯨꯝꯕ ꯆꯠꯀꯗꯕꯅꯦ
ꯍꯣꯏ ꯑꯩ ꯆꯥꯕꯤꯒꯤꯗꯤ ꯎꯝꯩꯅꯣ ꯑꯅꯤꯃꯛꯁ ꯄꯁꯨ
ꯎꯝ
ꯌꯥꯏꯗꯗꯅꯥ
ꯎꯝ ꯄꯪꯌꯥ ꯌꯥꯏꯕ ꯈꯪꯗ꯭ꯔꯦꯅꯦ ꯃꯥꯁꯦ ꯒ꯭ꯌꯥꯟ ꯊꯣꯛꯇꯕꯁꯦ ꯌꯥꯝ ꯕꯦꯔꯥ ꯇꯥꯏ
ꯌꯦꯟꯊꯣꯛꯇꯕ ꯅꯠꯇꯗꯤ ꯁꯥꯕꯤꯅ ꯉꯝꯕꯒꯤ ꯈꯔ ꯂꯧꯊꯣꯛꯑꯗꯤꯃꯥꯡꯁꯨ ꯈꯔꯅ ꯂꯧꯔꯝꯒꯅꯤ
ꯎꯝ ꯁꯤ ꯃꯣꯏ ꯃꯅꯥꯛꯇ ꯂꯩꯕ ꯈꯣꯏꯗꯣ
ꯎꯝ
ꯃꯥꯅ ꯑꯌꯨꯛꯇ ꯍꯧꯒꯠꯂꯗꯤ ꯀ꯭ꯔꯤꯁ ꯎ ꯈꯅꯥꯎꯅꯕꯗꯒꯤ ꯁꯪꯉꯒ ꯂꯧꯊꯣꯛꯄꯗꯣ ꯑꯦꯛ ꯊꯨ ꯇꯧꯕꯗꯣ
ꯑꯥ
ꯃꯥꯅ ꯆꯥꯛ ꯆꯥꯕ ꯈꯨꯗꯤꯡ ꯑꯗꯨꯝ ꯇꯧꯋꯦ ꯍꯥꯏꯌꯦꯦ
ꯑꯥ
ꯑꯗꯨꯒꯤ ꯃꯥ ꯇꯥꯜꯂꯦ ꯇꯨꯀꯖꯩ ꯑꯗꯨꯃꯥꯏꯅ ꯂꯤꯕꯀꯣ ꯁꯤ ꯃꯃꯥꯟꯅꯕꯗꯣ
ꯑ ꯌꯥꯝ ꯍꯦꯟꯖꯤꯟꯈ꯭ꯔꯕꯅꯦ ꯑꯗꯨꯗꯣ
ꯑ ꯃꯅꯕꯅ ꯎꯝ ꯑꯗꯨꯒꯒꯤ ꯅꯣꯡꯃꯥꯁꯦ ꯅꯪ ꯂꯥꯏꯅꯥ ꯂꯩꯕ꯭ꯔꯥꯪꯅꯤꯡ ꯍꯪꯅꯤꯡꯕꯒꯨꯝ ꯀꯨꯝ ꯇꯧꯋꯦ ꯍꯥꯏꯌꯦ
ꯎꯝ
ꯑꯁ ꯃꯥ ꯏꯀꯥꯏꯒꯅꯤ ꯍꯥꯏꯕꯒꯤ ꯑꯃꯨꯛꯀ ꯍꯪꯕꯤꯗꯦ ꯍꯥꯏ ꯑꯩꯅ ꯑꯗꯨꯗꯤ ꯅꯣꯡꯃꯁꯦ ꯃꯥꯁꯦ ꯅꯨꯡꯊꯤꯤꯟ ꯆꯨꯞꯄ ꯑꯗꯨꯝ ꯐꯤꯔ ꯁꯥꯏ ꯍꯥꯏꯌꯦ ꯃꯥꯒꯤ ꯃ ꯈ꯭ꯋꯥꯡ ꯃꯈ꯭ꯋꯥꯡ ꯅꯥꯗꯕꯔꯥ ꯈꯪꯗꯦ ꯃꯥꯒꯤꯗꯃꯛ ꯌꯦꯡꯉꯒ ꯑꯩꯗꯤ ꯈ꯭ꯋꯥꯡ ꯅꯥꯕꯁꯤꯗꯤ ꯋꯥꯔꯤ ꯂꯤꯞꯁꯤꯗꯤ
ꯀꯩꯅꯣꯝ ꯇꯧꯔꯗꯤ ꯍꯦꯟꯖꯤꯟꯕꯒꯤꯅꯦ ꯃꯥꯏꯗꯣ
ꯎꯝ ꯍꯧꯖꯤꯛꯀꯣ ꯑꯃ ꯐꯥꯕ ꯃꯇꯝꯅꯤ ꯍꯥꯏꯕꯗꯤ ꯑꯩꯈꯣꯏꯒꯤ ꯑꯩꯈꯣꯏ ꯃꯁꯥꯒ ꯃ ꯁꯥꯁꯨ ꯃꯥꯟꯅꯕ ꯅꯠꯇꯦ ꯈꯔ ꯆꯤꯛ ꯆꯤꯠꯗꯕꯅꯦ
ꯍꯣꯏ ꯑꯉꯥꯡ ꯑꯣꯏꯔꯤꯉꯩꯗ ꯑꯗꯨꯃꯥꯏꯅ ꯇꯧꯔꯗꯤꯀꯣ
ꯎꯝ ꯃꯥꯅ ꯅꯨꯡꯊꯤꯜ ꯆꯨꯞꯄ ꯐꯤ ꯑꯃ ꯃꯊꯛ ꯃꯈꯥ ꯂꯣꯏꯅꯤꯡꯉꯥꯏꯗꯣ ꯍꯞꯇꯥ ꯑꯃ ꯉꯥꯛꯇ ꯂꯧꯕꯀꯣ ꯃꯥꯗꯣ
ꯑꯣ
ꯀꯂꯦꯖꯁꯨ ꯁꯥꯇ꯭ꯔꯦ ꯑꯗꯨ ꯑꯗꯨꯃꯥꯏ ꯇꯧꯔꯒ ꯂꯩ ꯃꯥꯜꯂꯦ
ꯌꯨꯝꯗ ꯆꯠꯂꯒ ꯐ ꯁꯥꯔ ꯂꯩꯕ ꯌꯥꯏ ꯑꯗꯨꯣ ꯑꯗꯨꯗꯤ
ꯎꯝ
ꯀꯩꯅꯣꯝ ꯆꯠꯇꯣꯏ ꯃꯤꯅ ꯃꯥꯒꯤ ꯌꯨꯝꯗꯒꯤ ꯄꯨꯔꯛꯑꯣ ꯍꯥꯏꯔꯗꯤ ꯑꯃꯗ ꯑꯃꯨꯛ ꯄꯨꯔꯛꯑꯣ ꯄꯨꯔꯅꯤ ꯑꯃꯃꯕꯨ ꯄꯗꯅ ꯃ ꯆꯠꯇꯕꯒꯤ ꯄꯨꯔꯥ ꯍꯥꯏꯈꯤꯒꯦꯗꯤꯦ ꯍꯥꯏ ꯗꯤ ꯑꯃꯨꯛ ꯅꯍꯥꯟꯗꯨ ꯃꯩꯇꯩ ꯅꯨꯄꯥꯗ ꯑꯗꯨꯃꯥꯏ ꯍꯥꯏꯗꯣꯛꯈꯤꯕꯒꯤ ꯁꯥꯎꯔꯒ ꯈꯠꯅꯅꯕꯅꯤ
ꯎ ꯅꯣꯡꯃꯥꯁꯦ ꯃꯥꯁꯦ ꯂꯤꯞ ꯏꯁꯇꯤꯛ ꯑꯃꯨꯕ ꯁꯪꯉꯒ ꯊꯣꯛꯂꯛꯑꯦ ꯍꯥꯏꯌꯦ
ꯎꯝ
ꯑꯗꯨꯗꯒꯤ ꯃꯃꯥꯟꯅꯕꯅ ꯄꯥꯈꯥꯠꯇꯒꯤ ꯑꯩ ꯅꯆꯤꯟꯗꯣ ꯀꯔꯤ ꯇꯧꯕ꯭ꯔꯥ ꯍꯪꯉꯦ ꯍꯥꯏꯌꯦ
ꯑꯥ
ꯂꯤꯞ ꯏꯁꯇꯤꯛꯅꯦ ꯍꯥꯏ ꯂꯤꯞꯁ ꯏꯁꯇꯤꯛ ꯁꯪꯕꯒꯤꯅꯦ ꯍꯥꯏꯕꯒꯤ ꯃꯥ ꯏꯀꯥꯏꯈ꯭ꯔꯦ ꯍꯥꯏ ꯃꯥꯗꯤ ꯏ ꯄꯛꯄꯔ ꯈꯜꯜꯂꯤꯂꯤꯌꯥ ꯅꯍꯥꯟ ꯂꯥꯛꯄꯗ ꯑꯦꯁ ꯆꯥꯛ ꯆꯥꯅꯤꯡꯉꯥꯏ ꯂꯥꯛꯑꯣ ꯍꯥꯏꯔ ꯀꯧꯋꯦꯕꯀꯣ
ꯑꯥ
ꯑꯣꯔꯅꯤ ꯃꯌꯥꯝ ꯂꯩꯔꯝꯒꯅꯤ ꯁꯣꯏꯗ꯭ꯔꯦ ꯈꯠꯅꯩ ꯍꯥꯏꯔꯝꯒꯅꯤ ꯐꯖꯅ ꯈꯠꯅꯩ ꯍꯥꯏꯔꯝꯒꯅꯤ
ꯑꯁ ꯊꯤꯡꯉꯦ ꯍꯥꯏ ꯏ ꯄꯤꯛ ꯄꯤꯛꯂꯒ ꯌꯥꯏ ꯍꯥꯏꯑꯌꯦꯦ ꯎ ꯑꯗꯨꯒꯤ ꯆꯥꯛ ꯆꯥꯅꯤꯡꯉꯥꯏ ꯀꯧꯕ ꯑꯩꯈꯣꯏꯗꯣ ꯃꯥꯗꯤ ꯂꯥꯛꯗꯤ ꯂꯥꯛꯑꯦꯗꯨ ꯑꯣꯏꯔꯁꯨ ꯍꯤꯟꯖꯥꯡ ꯈꯤꯇꯥꯡ ꯆꯥꯔꯒ ꯇꯣꯛꯑꯦꯕ
ꯑꯥ
ꯕꯣꯏ ꯑꯃꯗꯨꯅ ꯅꯍꯥꯟ ꯁꯤ ꯂꯩꯕ ꯃꯇꯝꯗ ꯉꯥ ꯆꯥꯅꯤꯡꯉꯦ ꯏꯆꯦ ꯑꯗꯨꯃꯥꯏꯅ ꯍꯥꯏꯔꯒ ꯂꯩꯕꯩ ꯇꯥꯍꯥꯎꯋꯦꯕ
ꯑꯥ
ꯄꯩꯁꯥ ꯂꯩꯇꯕꯗꯨ ꯑꯩꯗꯤ ꯄꯤꯕ ꯉꯝꯗ꯭ꯔꯦꯕ ꯑꯗꯨꯒꯤ ꯁꯤꯗꯤꯁꯨ ꯉꯥ ꯄꯥꯛ ꯆꯥꯅꯤꯡꯕꯀꯣ ꯃꯤ ꯃꯌꯥꯝꯗꯣ
ꯑꯥ
ꯑꯥꯗ ꯂꯩꯔꯒ ꯀꯦ ꯖꯤ ꯑꯃ ꯂꯩꯔꯒ ꯀꯦ ꯖꯤ ꯑꯃꯗ ꯆꯥꯊꯨꯝꯅꯦ ꯂꯧꯕ
ꯆꯍꯨꯝ
ꯆꯍꯨꯝꯅꯦ ꯂꯧꯕ ꯑꯩꯁꯦ ꯀꯩꯅꯣꯝ ꯂꯣꯟ ꯉꯥꯡꯈ꯭ꯔꯦ ꯃꯣꯏꯁꯦ ꯆꯥꯊꯨꯝ ꯍꯥꯏꯕ ꯁꯤ ꯂꯣꯟ
ꯑꯥ
ꯑꯗꯨ ꯂꯣꯟꯣꯟꯅ ꯀꯥꯥꯎꯒ ꯑꯣ ꯑꯗꯨ
ꯀꯩꯅꯣꯝ ꯀꯩꯅꯣꯝꯈꯣꯏꯒꯤ ꯑꯁꯤ ꯑꯩꯈꯣꯏ ꯎ ꯀꯩꯅꯣꯝ ꯏꯟꯇꯔꯟꯁꯤꯞ ꯇꯧꯕꯒꯤ ꯍ ꯀꯩꯅꯣꯝꯗ ꯐꯪꯉꯦ ꯍꯥꯏꯕ ꯅꯨꯄꯤ ꯑꯩꯈꯣꯏꯒꯤꯁꯨ ꯑꯗꯨꯃꯥꯏꯅ ꯍꯥꯏꯕꯀꯣ ꯑꯃ ꯑꯅꯤ ꯁꯦ ꯈꯔ ꯈꯔ ꯃꯥꯟꯅꯥ ꯃꯥꯜꯂꯦ ꯅꯣꯏꯒ ꯃꯣꯏꯒꯁꯨ
ꯈꯤꯇꯪ ꯈꯤꯇꯪ ꯃꯅꯥꯑ ꯍꯥꯏꯕꯅꯦ ꯂꯣꯏꯅ ꯈꯤꯇꯪ ꯏꯈꯤꯇꯪ ꯃꯥꯗ ꯀꯗꯥ ꯍꯥꯏꯗꯤꯔꯣ
ꯑꯦ ꯀꯩꯅꯣꯝꯅꯦ
ꯀꯩꯅꯣꯝ ꯀꯩꯅꯝꯗ ꯀꯩꯅꯣꯝ ꯁ꯭ꯀꯨꯜ ꯂꯩꯕꯗꯣ ꯀꯩꯅꯣ ꯏ ꯑꯩ ꯔꯣꯡ
ꯑꯣ ꯑꯗꯨꯗꯣ
ꯑꯥ
ꯃꯣꯏꯒꯤ ꯈꯨꯟꯗ ꯃꯤꯡ ꯍꯪꯂꯛꯑꯣ
ꯑꯣ ꯄꯥꯈꯪꯉꯤꯗꯨꯔꯥ
ꯑꯥ
ꯈꯪꯗꯦꯒ
ꯄꯥꯛ ꯋꯥꯔꯤ ꯇꯧꯗ꯭ꯔꯦ ꯍꯟꯗꯛꯇꯤ
ꯑꯣ ꯃꯥꯁꯨ ꯆꯕꯥꯎ ꯈꯪ ꯑꯣ ꯑꯣꯣꯝꯕ꯭ꯔꯣ
ꯍꯥꯥ
ꯄꯣꯡꯕ꯭ꯔꯣ ꯃꯥ ꯊꯕꯛ ꯐꯪꯉꯦ ꯍꯥꯏꯕꯒꯤ
ꯍꯣꯡꯒꯦꯗ ꯊꯕꯛ ꯋꯥꯏ ꯍꯥꯏꯔꯒ ꯑꯁ ꯀꯣꯊꯤ ꯆꯪ ꯆꯥ ꯆꯥ ꯗꯣꯛꯇꯔ ꯑꯩꯈꯣꯏꯗ ꯐꯖꯅ ꯀꯣꯟꯊꯤ ꯆꯥꯏ ꯍꯥꯏꯌꯦ ꯑꯗꯨꯒ ꯅꯔꯁ ꯅꯨꯨꯄꯤ ꯑꯃꯗꯣꯠ ꯁꯤ ꯍꯥꯏꯌꯦ ꯇꯞꯅ ꯉꯥꯡꯕ ꯌꯥꯕꯁꯨ ꯀꯩꯀꯩ ꯀ ꯀꯧ ꯥ ꯥ ꯇꯧꯒ ꯉꯥꯡꯉꯦ ꯍꯥꯏꯌꯦ ꯑꯗꯨꯒꯤ ꯃꯥꯒꯤ ꯀ ꯍꯥꯏꯅꯣ ꯀꯩꯅꯣꯝ ꯑꯩ ꯃꯣꯏꯗꯤ ꯑꯍꯟꯅꯤ ꯑꯣꯏꯕꯒꯤ ꯀꯩꯅꯣꯝ ꯇꯧꯕꯗꯣ
ꯃꯤꯗꯤ ꯑ ꯑꯗ ꯃꯥꯁꯤꯅꯦ ꯃꯦꯗꯤꯀꯦꯜ ꯇꯥꯝꯅꯗꯤꯀꯣ
ꯍꯣꯏ
ꯑꯗꯨꯃꯅꯦ ꯎ ꯑꯉꯥꯡ ꯑꯍꯟ ꯈꯥꯏꯕꯅꯦ
ꯎꯝ ꯆꯞ ꯃꯥꯟꯅꯔꯦꯕ ꯑꯗꯨꯃꯥꯏꯅ ꯇꯧꯕꯒꯤ ꯃꯣꯏ ꯅꯨꯡꯉꯥꯏꯇꯦ ꯍꯥꯏꯌꯦ ꯑꯁ ꯀꯩꯅꯣ ꯑꯅꯥ ꯑꯩꯈꯣꯏ ꯀꯩꯅꯣꯝ ꯑꯩꯈꯣꯏꯗꯤ ꯀꯩꯅꯣꯝꯇ ꯍꯥꯏꯗꯦ ꯀꯣ ꯗꯣꯛꯇꯔ ꯈꯣꯏꯗꯣ ꯃꯣꯏꯗꯤ ꯃꯌꯥꯝ ꯊꯦꯡꯅꯕ ꯑꯗꯨꯗꯤ ꯆꯈꯤ ꯁꯛꯈꯤꯁꯨ ꯌꯥꯎꯋꯦ ꯍꯥꯏꯌꯦ ꯑꯗꯣ ꯃꯣꯏꯗꯣ ꯃꯤ ꯂꯥꯛꯄꯁꯦ ꯑꯅꯧ ꯑꯅꯧꯕ ꯂꯥꯛꯄꯁꯤꯅꯦ ꯁꯥꯇ꯭ꯔꯥꯁꯤꯡꯁꯨ ꯀꯩꯝꯇ ꯈꯪꯗꯦꯗꯅ ꯑꯗꯨꯒꯤ ꯑꯗꯨꯐꯥꯎ ꯈꯪꯗꯕ ꯑꯗꯨ ꯈꯪꯗꯕ ꯌꯥꯝ ꯊꯅ ꯆ ꯍꯥꯏ
ꯈꯨꯝꯕ ꯌꯥꯏꯅ ꯃꯣꯏꯁꯨ
ꯑꯦ ꯑꯅꯧꯕ ꯑꯣꯏꯔꯁꯨ ꯅꯪ ꯑꯁꯤ ꯂꯣꯏꯈ꯭ꯔꯕ ꯅ ꯅꯠꯇ꯭ꯔꯣ ꯑꯗꯨꯐꯥꯎꯇꯪ ꯈꯪꯗꯕ ꯇꯧꯔꯛꯑꯅꯤ ꯃꯌꯥꯝ ꯂꯣꯏ ꯍꯥꯏꯕ ꯌꯥꯗꯦꯕ ꯑꯗꯨꯒꯤ ꯑꯗꯨꯃꯥꯏꯅ ꯉꯥꯡꯉꯦ ꯍꯥꯏꯌꯦ ꯑꯩꯈꯣꯏꯗꯤ ꯑꯗꯨꯃꯥꯏꯅ ꯄꯛ ꯊꯦꯡꯅꯗꯦꯕꯀꯣ ꯍ ꯌꯥꯝ ꯍꯥꯏ
ꯃꯌꯥꯡ ꯈꯣꯏꯗꯤ ꯈꯔ ꯀꯩꯅꯣꯝ ꯑꯣꯏꯔꯝꯒꯨꯅꯤꯅꯦ
ꯍꯣꯏ ꯐꯥꯕꯁꯨ ꯂꯩ ꯐꯠꯇꯕꯁꯨ ꯂꯩ
ꯑꯥ
ꯃꯁꯤꯔꯣ ꯑꯝꯃꯦ ꯀꯩꯅꯣꯝ ꯈꯣꯏꯁꯨꯣ ꯃꯩ ꯇꯥꯏꯈꯣꯏ ꯁ ꯂ ꯅꯕꯨ ꯀꯣ
ꯑꯣ ꯑꯣ ꯑꯣ
ꯊꯪꯒ ꯊꯔꯥ ꯈꯔꯥꯒꯤ ꯑꯦꯝ ꯃꯨꯅꯥꯕꯨꯝ ꯅꯂꯦ
ꯑꯣ
ꯀꯩꯅꯣꯝ ꯑ ꯀꯩꯅꯣꯝ ꯆꯥꯕꯗꯣ ꯀꯩꯅꯣꯝ ꯆꯥꯕꯁꯤꯡꯗꯣ
ꯑꯥ
ꯀꯩ ꯍꯥꯏꯖꯗꯣ ꯃꯇꯩ ꯂꯧꯗ
ꯀꯔꯤ ꯆꯥꯕꯁꯤꯡꯦꯡꯅꯣ
ꯖꯥꯇꯤ ꯑꯃꯗꯣ ꯀꯩ ꯆꯥꯕ ꯍꯥꯏꯗꯣꯏꯔꯣ
ꯃꯤꯒꯤ ꯁꯥ ꯆꯥꯞꯗꯨꯔꯣ
ꯍ ꯍ ꯑꯗꯨꯗꯣ ꯑ ꯅꯕ ꯃꯣꯏꯅ ꯑꯩꯈꯣꯏꯅ ꯍꯦꯛ ꯀꯧꯕꯗꯣ
ꯄꯥꯟ ꯍꯤꯟꯖꯥꯡ
ꯑꯣ ꯄꯥꯟ ꯆꯥꯕꯁꯤꯡꯅꯣ ꯄꯥꯟꯗꯣ ꯀꯥꯎꯑꯣꯣꯏꯅꯦ
ꯎ
ꯃꯄꯥꯥꯟ ꯆꯥꯃ ꯅꯨꯄꯤꯁꯨ ꯊꯦꯡꯅꯩ ꯍꯥꯏꯌꯦ
ꯑꯥ
ꯃꯣꯏ ꯋꯥꯔꯤ ꯇꯧꯅꯩ ꯍꯥꯏꯌꯦꯦ ꯑꯗꯨꯒꯤ ꯎ ꯐꯖꯅ ꯇꯤꯅꯥꯎꯀꯣ ꯂꯥꯟ ꯃꯔꯛꯁꯤꯗ ꯇꯉꯅꯕꯅꯦ
ꯍ
ꯑꯗꯨꯒꯤ ꯑꯗꯨ ꯅꯨꯄꯤꯁꯨ ꯅꯔꯁꯅꯤ ꯍꯥꯏꯕꯀꯣ ꯑꯗꯨꯒꯤ ꯑꯁ ꯅꯪꯒꯤ ꯇꯧꯕ ꯃꯐꯝꯗꯣ ꯌꯥꯝ ꯁꯥꯊꯤꯕꯅꯤꯀꯣ ꯈꯣꯠꯂꯤꯀꯣ ꯍꯥꯏꯔꯒ ꯌꯥꯝ ꯐꯩ ꯍꯥꯏꯩꯌꯦ ꯀꯌꯥ ꯑꯗꯨꯗꯤ
ꯑꯣ ꯑ
ꯑꯗꯣ ꯑꯗꯨ ꯑꯗꯨ ꯄꯤ ꯁꯣ ꯑꯁꯤꯔꯣꯝꯗꯒꯤꯅꯤ ꯍꯥꯏꯕꯒꯤ ꯃꯤꯌꯥꯡ ꯃꯔꯛꯇꯗꯤ ꯑꯩꯈꯣꯏ ꯑꯁꯤꯔꯣꯝꯗ ꯄꯨꯜꯂꯛꯕꯗꯤ ꯈꯔ ꯃꯅꯏꯗꯅ
ꯑ
ꯑꯗꯨꯒꯤ ꯃꯇꯥꯡꯁꯨ ꯀꯩꯝꯇ ꯍꯥꯏꯅꯗꯦ ꯍꯥꯏꯌꯦ ꯑꯗꯨ ꯑꯗꯨꯝꯗꯤꯤꯟꯅꯏ ꯍꯥꯏꯌꯦ
ꯑ ꯑ ꯅꯠꯇ꯭ꯔꯗꯤ ꯎ ꯄꯥꯏ ꯂꯩꯇ꯭ꯔꯦ ꯃꯤꯕꯤꯂꯝꯗ ꯊꯣꯛꯄꯅꯤꯅ
ꯎꯝ ꯎꯝ
ꯉꯁꯤꯗꯤ ꯀꯔꯤ ꯏꯟ ꯆꯪ ꯆꯥꯔꯦ
ꯎꯝ ꯉꯁꯤ ꯑꯂꯨ ꯉꯧꯔꯒ ꯆꯥꯏ ꯀꯔꯝ ꯀꯥꯟꯁꯤꯜꯂ ꯀꯦꯔꯣ
ꯥꯗꯨꯔꯣ
ꯑꯥ
ꯈꯥꯡꯗꯨꯅꯦ ꯀꯔꯤ ꯀꯔꯤꯅꯣ ꯑꯩꯈꯣꯏ ꯌꯣꯄꯥꯛꯅꯦ ꯊꯥꯡꯅꯦ ꯄꯥꯏꯔꯒ ꯂꯥꯛꯑꯣꯗꯤ ꯍꯥꯏ ꯍꯥꯏ ꯉꯁꯤꯗ ꯊꯕꯛ ꯁꯨꯍꯟꯕ꯭ꯔꯥ ꯈꯪꯗꯦ ꯀꯨꯏꯈ꯭ꯔꯦ ꯃꯥ
ꯑꯥ
ꯅꯍꯅꯤꯅꯤ ꯇꯔꯥ ꯀꯨꯟ ꯅꯨꯃꯤꯠ ꯅꯨꯃꯤꯠ ꯇꯌꯥꯔꯥ ꯇꯔꯨꯛ ꯇꯔꯦꯠ
ꯑꯗꯣ ꯑꯗꯨ ꯐꯪꯂꯛꯄꯗꯣ ꯅꯨꯄꯥꯅꯤꯒꯤ ꯄꯥꯏꯕ꯭ꯔꯥ ꯅꯠꯇ꯭ꯔꯒꯃ ꯃꯥꯒꯤ ꯃꯈꯣꯏꯒꯤ ꯄꯤꯕ꯭ꯔꯥ
ꯏꯃꯥꯅꯤꯒꯤ ꯃꯤꯡꯗ ꯁꯦꯝꯕꯅꯦ ꯅꯍꯥꯟ ꯅꯍꯥꯟꯗ ꯃꯌꯥꯝ ꯎꯝ ꯅꯍꯥꯟꯅ ꯃꯤꯌꯥꯝꯕꯒꯤ ꯃꯤꯡꯅ ꯇꯧꯕꯅꯦꯕ
ꯑꯗꯣ ꯍꯟꯗꯛꯗꯤ ꯅꯨꯅꯤꯄꯥꯅꯤꯒꯤ ꯆꯠꯈ꯭ꯔꯦ ꯑꯗꯨꯗꯤ ꯅꯨꯄꯥꯜꯅꯤꯒꯤ ꯂꯥꯛꯑꯅꯤ
ꯂꯥꯛꯅꯤ ꯅꯍꯥꯟ ꯑꯃꯔꯛ ꯂꯥꯛꯈ꯭ꯔꯦ ꯑꯣ ꯑꯗꯨ ꯂꯥꯛꯄꯒꯤ ꯑꯩꯒꯤ ꯐꯤꯔꯣꯜ ꯂꯧ